ꯍꯜꯂꯣ꯫ ꯇꯥꯏꯌꯦ ꯇꯥꯏꯌꯦ ꯅꯪ ꯇꯥꯔꯕꯣ꯫
ꯎꯝ꯫
ꯀꯩꯗꯧꯔꯝꯃꯤꯅꯣ ꯅꯪꯕꯣ꯫
ꯍꯤꯄꯥꯝꯕꯅꯦ ꯁꯥꯏꯌꯦꯅ ꯐꯦꯟ ꯊꯥꯔꯒ꯫
ꯑꯁ ꯑꯩꯖꯨ ꯆꯥꯛ ꯆꯥ ꯇꯣꯛꯄꯒꯤꯅꯦ ꯆꯥ ꯇꯣꯛꯇ ꯉꯥꯏꯔꯤꯑꯕ ꯑꯗꯤ ꯆꯥꯛ ꯆꯥꯂꯣꯏꯔꯒ ꯀꯟ ꯌꯥꯝ ꯊꯤ ꯁꯥꯏ ꯍꯥꯏꯕ꯫ ꯀꯃꯥꯏ ꯇꯧꯔꯤꯅꯣ ꯈꯪꯗꯦ꯫ ꯐꯦꯟ ꯃꯈꯥ ꯂꯩꯔꯝꯕꯅꯤ ꯈ꯭ꯋꯥꯡꯒ ꯅꯥꯏ ꯑꯣ ꯁꯤ ꯂꯩꯔꯦ ꯁꯤ ꯂꯩꯔꯦ꯫ ꯅꯪꯗꯤ ꯀꯩꯏꯟꯖꯥꯡ ꯆꯥꯕ ꯉꯁꯤꯗꯤ꯫
ꯍꯋꯥꯏ ꯊꯣꯡꯉꯦ ꯍꯋꯥꯏꯖꯥꯔꯒ ꯎꯃꯣꯔꯣꯛ ꯃꯦꯠꯂꯦ꯫ ꯄꯥꯐꯣꯔꯒ ꯍꯧꯋꯦ ꯑꯗꯨꯨꯒ ꯆꯥꯏ꯫
ꯍꯥꯎꯔꯝꯅꯤꯅꯦ ꯑꯗꯨꯗꯤ ꯈꯔ ꯇꯧꯔꯦꯀꯣ ꯑꯗꯨꯗꯤ
ꯅꯣꯏꯗꯤ
ꯍꯣꯏꯕꯨ ꯑꯥ ꯑꯩꯈꯣꯏꯒꯤꯅ ꯕꯦꯂꯦꯟꯗ꯭ꯔꯤ ꯑꯃ ꯏꯔꯣꯜꯂꯦ ꯀꯥꯡꯍꯧ ꯉꯧꯔ ꯆꯥꯏꯌꯦ ꯍꯥꯎꯋꯦ
ꯁꯤ ꯁꯨꯔꯤꯔꯥ ꯐꯤ ꯁꯨꯔꯥꯗꯤ ꯅꯣꯡ ꯏꯁꯤꯡꯅ ꯁꯨꯑꯣ ꯍꯣꯔꯦꯟ ꯆꯠꯇꯣꯏꯅꯦ ꯀꯩꯅꯣꯗ ꯁꯦꯟꯗ꯭ꯔꯥꯗ
ꯅꯪ
ꯎꯝ ꯃꯁꯛ ꯐꯖꯕꯒ
ꯀꯟꯅꯒ
ꯃꯥꯁꯛ ꯐꯖꯕ ꯉꯪꯗ꯭ꯔꯣ
ꯃꯁꯥꯅ ꯐꯖꯕ ꯈꯟꯂꯨ
ꯍꯥꯥ
ꯀꯅꯥꯅꯣ ꯈꯪꯗꯦ ꯃꯁꯛ ꯐꯖꯕ
ꯑꯦ ꯃꯁꯥꯛ ꯐꯖꯕ ꯉꯪꯗꯕ ꯉꯔꯥꯡ ꯑꯩꯅ ꯉꯁꯥꯏ ꯍꯥꯏꯕꯗꯣ
ꯑꯣ ꯑꯗꯨ ꯂꯥꯛ ꯑꯗꯨ ꯂꯥꯛꯅꯤ ꯍꯥꯏꯔꯕ
ꯎꯝ
ꯃꯥ ꯒꯥꯔꯤ ꯊꯧꯕ ꯍꯩꯕ꯭ꯔꯣ
ꯍꯩꯌꯦ ꯅꯪꯁꯨꯨ
ꯐꯩꯌꯦ ꯑꯆꯧꯕꯗꯤ ꯂꯩꯇ꯭ꯔꯣ
ꯍꯣꯏ ꯑꯆꯧꯕꯗꯤ ꯍꯩꯇꯦꯍꯦ ꯂꯩꯁꯨ ꯂꯩꯇꯕꯗꯣ
ꯎꯝ ꯍꯇꯥꯕꯨꯗꯤ ꯑꯗꯨꯝ ꯀꯃꯟ ꯑꯣꯏ ꯅꯪꯉꯣꯏꯗꯗꯤ ꯀꯩꯁꯨ ꯅꯠꯇ꯭ꯔꯦꯅ ꯚꯕꯥꯏ ꯍꯥꯞꯀꯠ
ꯑꯞꯁꯔꯥꯗꯒꯤ ꯑꯆꯥꯄꯣꯠ ꯂꯩꯖꯩꯍꯦ ꯑꯗꯨꯗꯨꯒ ꯑꯥ ꯁꯦꯟꯗ꯭ꯔꯥꯗ ꯆꯥꯖꯩꯍꯦ
ꯆꯥꯎꯖꯣ ꯈꯔ ꯇꯧꯗꯨꯔꯦꯀꯣ ꯃꯤꯗꯤ ꯍꯣꯔꯦꯟꯗꯤ ꯃꯤ ꯑꯩꯅ ꯉꯔꯥꯡ ꯐꯠ ꯆꯠꯂꯣꯗꯤ ꯌꯥꯗꯦ
ꯑꯩꯗꯤ ꯌꯥꯝ ꯇꯟꯅ ꯇꯟꯅꯅꯤ ꯇꯧꯔꯤꯕ ꯕꯤꯀꯥꯔꯁꯦ
ꯑꯣ ꯇꯟꯅꯤ ꯅꯪ ꯅꯪ ꯇꯥꯜꯅꯤ
ꯇꯜꯂꯤ ꯇꯜꯂꯤ
ꯁꯤ ꯍꯨꯔꯦꯟ ꯆꯠꯁꯤ ꯇꯧꯅꯦ
ꯕꯥꯖꯥꯔ ꯆꯠꯂꯦꯗꯅ
ꯑꯥ ꯕꯥꯖꯥꯔꯗ ꯃꯥꯕꯣꯛꯀꯤ ꯐꯨꯔꯤꯠ ꯑꯃꯅꯦ ꯑꯩꯒꯤꯁꯨ ꯄꯣꯠ ꯆꯩꯩ ꯈꯔ ꯂꯩ ꯀꯩꯗꯧꯕꯅꯦ
ꯃꯥꯕꯣꯛꯒꯤ ꯐꯨꯔꯤꯠꯒ ꯀꯩ ꯍꯥꯏꯅꯣ ꯃꯔꯣꯟ ꯁꯨꯗꯦ
ꯈꯣꯏꯃꯥꯒꯤ ꯐꯨꯔꯤꯠ ꯑꯃꯒꯅꯦ ꯑꯩꯒꯤ ꯄꯣꯠ ꯆꯩ ꯈꯔꯒ ꯂꯩꯔꯛꯀꯦ ꯇꯧꯅꯦ ꯍꯥꯏꯕ ꯑꯩꯁꯨ ꯄꯣꯠ ꯆꯩꯩ ꯐꯆ ꯐꯣꯔꯤ ꯐꯆꯞ ꯌꯥꯎꯔꯝꯕꯅ ꯂꯩꯔꯛꯑꯅꯤ ꯑꯗꯨꯒ
ꯑꯦꯁꯦ ꯁꯤꯃꯥ ꯖꯨ ꯆꯪꯒꯅꯤ
ꯑꯪ ꯃꯣꯏꯁꯨ ꯆꯪꯒꯦꯗꯧꯕ ꯃꯣꯏꯁꯨ ꯆꯪꯒꯅꯤ ꯇꯤꯀꯦꯠ ꯐꯖꯕ ꯌꯥꯎꯔꯤꯅ ꯍꯣꯏ ꯇꯥꯡꯕꯨꯗꯤ ꯇꯥꯡꯉꯤꯗꯅ ꯑꯗꯨꯁꯨ ꯆꯪꯅ ꯏꯉ
ꯎꯝ ꯇꯥꯡꯉꯦ
ꯍꯥꯏꯗꯤ ꯏꯁꯇꯣꯔꯅꯤꯅ ꯇꯥꯊꯣꯛ ꯇꯥꯁꯤꯟ ꯇꯧꯕꯗꯁꯨ ꯍꯥꯏꯕꯁꯨ ꯀꯩꯅꯣ ꯇꯧꯗꯦ ꯐꯤꯛꯁꯅꯤꯗꯅ
ꯎꯝ
ꯁꯤ ꯄꯋꯥ ꯅꯦ ꯍꯥꯏ
ꯍꯣꯢ ꯑꯗꯨꯕꯨꯗꯤ ꯃꯇꯝ ꯃꯇꯝꯅꯤꯗꯥ ꯗ꯭ꯔꯦꯁ ꯀꯤꯕꯨ ꯑꯃꯨꯛꯅ ꯑꯃꯨꯛ ꯅꯣꯡꯃ ꯑꯃꯅ ꯈꯪꯗꯦꯁꯦꯠꯅꯤ ꯅꯣꯡꯃ ꯑꯃꯅ ꯑꯃꯨꯛ ꯁꯤꯜꯂꯣꯏ ꯑꯗꯨꯕꯨꯗꯤ ꯃꯇꯥꯡ ꯃꯇꯥꯡꯅꯦꯕ
ꯎꯝ
ꯑꯩꯈꯣꯏ ꯕꯥꯒꯤꯁꯦ ꯀꯦꯛ ꯑꯃꯆꯥ ꯑꯃ ꯂꯩꯁꯤꯔꯁꯨ ꯈꯜꯂꯤꯕ ꯑꯩꯅ
ꯀꯩꯍꯥꯢꯅꯣ
ꯀꯦꯛ ꯃꯆꯥ ꯑꯃ ꯂꯩꯁꯤꯔꯥ ꯈꯟꯕ ꯍꯣꯔꯦꯟ ꯀꯦꯛ ꯀꯛꯅꯕ ꯑꯗꯣ ꯑꯩꯈꯣꯢ ꯃꯥꯅ ꯀꯤꯛ ꯀꯛꯂꯔꯣꯏ ꯑꯦꯔꯄꯣꯠ ꯌꯣꯢꯔꯨꯁꯦ ꯍꯥꯢ
ꯊꯧꯗꯨꯌꯥ
ꯑꯥ..... ꯇꯨꯅꯤꯑ ꯍꯥꯢ ꯊꯤꯀꯥꯎꯔꯨꯁꯦ ꯍꯥꯢꯕ꯭ꯔꯣ ꯅꯝ ꯃꯥꯀꯦꯛ ꯃꯆꯥ ꯃꯆꯥꯥ ꯌꯣꯟꯕꯗꯣ ꯁ꯭ꯂꯥꯏꯁꯇꯣ
ꯀꯥ.....
ꯑ.. ꯑꯗꯨꯗꯣ ꯍꯥꯢꯗꯤ ꯍꯔꯥꯎ ꯀꯨꯝꯍꯩ ꯊꯣꯛꯑꯗꯤ ꯑꯆꯨꯝ ꯑꯊꯣꯡꯕ ꯑꯃ ꯆꯥꯅꯕꯅꯤꯅꯀꯣ ꯑ ꯑꯗꯨꯒꯨꯝꯕ ꯑꯃ ꯀꯛꯆꯩ ꯌꯦꯟꯑꯅꯤ ꯅꯨꯢ ꯎꯝ.... ꯕꯖꯥꯔ ꯆꯠꯂꯒ ꯈꯜꯂꯨꯔꯣ
ꯑꯩꯅ ꯑ ꯃꯣꯏꯒꯤ
ꯑꯩꯁꯨ ꯀꯥꯎꯔꯦ ꯎ ꯉꯁꯤ ꯁꯣꯏꯗꯅ ꯊꯥꯖꯁꯦ ꯉꯁꯤ ꯁꯪꯗꯣꯏꯅꯤ
ꯎꯝ ꯎꯝ... ꯍꯣꯢ
ꯍꯣꯔꯦꯟ ꯑꯩ ꯍꯜꯂꯛꯄꯒ ꯑꯗꯨꯝ ꯊꯥꯖꯤꯜꯂꯁꯦ ꯅꯪꯁꯨ ꯍꯜꯂꯛꯑꯅꯤꯗꯅ ꯍꯣꯏꯅꯦ
ꯑꯩꯗꯣ ꯑꯩꯗꯤ ꯍꯜꯂꯅꯤꯀꯣ ꯑꯩꯗꯤ ꯍꯌꯦꯡ ꯑꯌꯨꯛ ꯆꯠꯈ꯭ꯔꯅꯤꯀꯣ
ꯍꯣꯏꯅꯦ ꯍꯣꯔꯦꯟ ꯁꯣꯏꯗꯅ ꯊꯥꯖꯤꯜꯂꯁꯤ ꯀꯩꯅꯣ ꯃꯁꯛ ꯐꯖꯕꯒꯤꯗꯨꯁꯨ ꯃꯥ ꯂꯥꯟꯗ..... ꯀꯩꯅꯣ ꯐꯣꯝ ꯊꯥꯖꯤꯟꯕꯗꯣ ꯑꯦ ꯁꯤ ꯀꯩꯀꯥ ꯆꯪꯅꯦ ꯍꯥꯏꯗ
ꯎꯝ...... ꯑꯇꯨ ꯐꯖꯅꯀ ꯆꯪꯕꯅꯦ
ꯆꯪꯉꯦ
ꯆꯪꯕ꯭ꯕꯥ
ꯑꯩ ꯍꯣꯔꯦꯟ ꯌꯦꯡꯉꯁꯦ ꯑꯗꯨꯗꯨꯒ ꯇꯧꯅꯕ
ꯍꯥꯟꯅꯦ ꯍꯥꯞꯆꯤꯟꯈꯣ ꯍꯥꯟꯅꯩ ꯂꯩꯔꯗꯤ ꯍꯥꯟꯅ ꯅꯪ ꯀꯔꯝ ꯀꯥꯟꯗ ꯂꯧꯊꯣꯛꯑꯦ
ꯍꯟꯗꯛꯀꯤ ꯍꯟꯗꯛꯀꯤꯔ ꯃꯃꯥꯡꯒꯤꯔ ꯀꯩꯅꯣ ꯁ꯭ꯀꯣꯂꯔꯒꯤꯗꯣ ꯈꯣꯟꯖꯦꯜꯇ ꯎꯝ.....
ꯌꯦꯡꯉꯣ ꯑꯗꯨꯗꯤ ꯑꯗꯨꯗꯤ ꯌꯥꯈꯤ ꯌꯥꯈꯤꯗ꯭ꯔꯥ
ꯈꯪꯗꯦ ꯍꯣꯔꯦꯟ ꯌꯦꯡꯉꯁꯦ ꯌꯥꯗꯔꯥꯒꯅ ꯌꯥꯗ꯭ꯔꯦ ꯌꯥꯔꯒꯅ ꯌꯥꯔꯦ
ꯏꯅꯦꯗꯣ ꯀꯔꯥꯢ ꯆꯠꯈ꯭ꯔꯦ ꯆꯥꯠꯈ꯭ꯔꯦ ꯁ꯭ꯋꯥꯢꯗ ꯑꯃꯗꯣ ꯇꯤ ꯚꯤ ꯌꯦꯡꯂꯝ ꯑꯅꯤ ꯇꯤ ꯚꯤ ꯌꯦꯡꯗꯣꯢꯅꯦ ꯑꯩꯅ ꯇꯧꯔꯦꯕ ꯑꯩꯅ ꯑꯩꯈꯣꯏ ꯏꯕꯨꯡꯈꯣꯢꯅ ꯐꯨꯅꯤ ꯂꯝꯍꯦꯟ ꯃꯥ ꯒ꯭ꯌꯥꯟ ꯂꯝꯍꯦꯟ ꯉꯁꯤꯗꯤ ꯑꯅꯝ ꯀꯜꯂꯒ ꯍꯥꯏꯗꯤ ꯌꯥꯔꯣꯢꯗꯕ ꯃꯟꯅꯦꯕ ꯌꯥꯔꯛꯑꯦ
ꯍꯝ.......
ꯑꯩ ꯑꯩꯅ ꯐꯃꯨꯡꯗꯒꯤ ꯆꯤꯡꯊꯔꯒ ꯅꯪ
ꯆꯠꯁꯦꯅ ꯍꯧꯕ ꯃꯥꯜꯂꯦ ꯃꯥꯅꯥ
ꯑꯣ ꯃꯥꯅ ꯆꯠꯅꯤꯡꯕ ꯑꯗꯨꯗꯗꯤ ꯃꯥꯒꯤ ꯅꯤꯡꯉꯥꯏꯗꯣ ꯈꯥꯡꯉꯝꯗꯕꯅꯤꯅ ꯃꯃꯥꯅ ꯆꯠꯁꯤꯟ ꯍꯥꯏꯔꯕ ꯃꯥ ꯅꯪ ꯑꯗꯨꯒ ꯑꯃꯨꯛ ꯑꯩꯅ ꯆꯥꯛ ꯆꯁꯤꯦ ꯂꯥꯛꯑꯣ ꯍꯥꯏꯅ ꯍꯥꯏꯕꯁꯤꯗ ꯃꯥꯅ ꯀꯌꯥꯒꯤꯕꯨ ꯑꯩꯈꯣꯏ ꯃꯥꯅ ꯃꯥ ꯍꯜꯂꯛꯄ ꯄ ꯉꯥꯏꯔꯝꯈꯣ ꯆꯥꯛ ꯌꯦꯟꯁꯥꯡ ꯄꯨꯔꯛꯀꯅꯤ ꯍꯥꯏꯁꯦ ꯑꯩꯅꯩꯅ ꯅꯃꯥꯟ ꯅꯋꯥꯣꯏ ꯍꯜꯂꯛꯄ ꯆꯥꯎ ꯍꯦꯛ ꯅ ꯃꯥꯗ ꯋꯥꯠꯂꯤ ꯍꯔꯛꯀꯗꯕ ꯍꯧꯖꯤꯛ ꯆꯥꯛ ꯈꯔ ꯆꯠꯂꯝ ꯑꯃ ꯇꯤꯚꯕꯤ ꯌꯦꯡ ꯀꯩ ꯀꯨꯝꯃ ꯑꯣꯏꯁꯤꯦ ꯁꯤꯅꯦꯕ ꯍꯪꯕ꯭ꯔꯥ ꯑꯩꯉꯣꯟꯗ ꯑꯩꯅ ꯀꯔꯤ ꯇꯤꯕ ꯌꯦꯡꯕ ꯅꯪ ꯑꯩꯅ ꯅꯪ ꯆꯥꯛ ꯆꯥꯁꯤꯜꯂꯥꯛ ꯍꯥꯏꯕꯅꯤ ꯅ ꯃꯣꯟ ꯊꯣꯛ ꯐꯨ ꯂꯥꯛꯏꯕ꯭ꯔꯥ ꯑꯩꯥꯏ ꯆꯤꯡꯊꯔ ꯄꯨꯕꯗꯒꯤ ꯂꯥꯛꯅꯁꯤ ꯑꯒꯣꯣ ꯍꯦꯗ ꯀ ꯑ ꯩꯔꯗ ꯍꯥꯏ꯭ꯔ ꯃꯥꯔ ꯉꯁꯥꯏꯅꯦ ꯑꯩꯉꯣꯟꯗ ꯑꯩ ꯄꯩꯁꯥꯁꯤꯗ ꯑꯃꯨꯛ ꯀꯅꯥ ꯂꯧꯈ꯭ꯔꯦ ꯑꯦ ꯀ ꯃꯥ ꯍꯥꯏꯁꯦ ꯃꯥꯏ ꯄꯩ ꯀꯔꯄꯣꯗꯣ ꯆꯞ ꯆꯥꯅ ꯂꯧꯈ꯭ꯔ ꯃꯥꯜꯂꯦ ꯈꯣꯠꯈ꯭ꯔ ꯃꯥꯜꯂꯦꯅ ꯀꯔꯤ ꯍꯥꯏꯕ ꯍꯥꯏꯅ
ꯆꯞ ꯆꯥꯅꯩꯁꯥꯣ ꯂꯧꯈ꯭ꯔ ꯃꯥꯜꯂꯦ ꯈꯣꯠꯈ꯭ꯔ ꯃꯥꯜꯂꯦ ꯍꯥꯏꯌꯦꯕ ꯅꯪꯒꯤ ꯄꯩꯥ ꯀꯥꯄꯛꯄꯗꯣ ꯎ ꯇ ꯔ ꯃꯣꯥꯟꯅꯦ
ꯂꯧꯈ꯭ꯔꯦ ꯂꯧꯍꯈ꯭ꯔꯦ
ꯑꯗꯨꯗꯩꯗ ꯕꯤ ꯋꯥꯏꯗꯣ ꯉꯥꯡꯁꯤꯜꯂꯛꯀꯅꯤ ꯍꯥꯏꯕ ꯀꯣ ꯌꯥꯔꯦ ꯉꯥꯏꯍꯥꯛ ꯄꯣꯊꯥꯔꯒ ꯕꯖꯥꯔꯗꯁꯨ ꯆꯂꯁꯦ ꯑꯩꯈꯣꯏꯁꯦ ꯍꯜꯂꯛꯄꯩ ꯃꯇꯥꯡꯗꯋꯥꯏꯗꯁꯨ
ꯄꯨꯡ ꯀꯌꯥꯗ ꯆ ꯑꯗꯨꯅꯆꯦ ꯎ
ꯄꯨꯡꯗꯤꯦ ꯑꯃ ꯍꯧꯖꯤꯛ ꯄꯨꯡ ꯐꯥꯎ ꯇꯥ ꯇꯧꯔꯦ ꯑꯃ ꯑꯗꯥꯏ ꯑꯅꯤꯗꯥꯏ ꯆꯠꯇꯦ
ꯐꯩꯖ ꯃꯍꯝꯃꯗꯖꯠꯇ ꯄꯨꯡꯉꯃ ꯑꯗ ꯆꯠꯇꯅꯦ
ꯎꯝ ꯑꯍꯨꯝꯕ ꯇꯥꯕꯦ ꯀꯩꯅ ꯆꯠꯄꯗꯨꯗꯤ
ꯎꯝ
ꯑꯅ ꯃꯗꯥꯕ ꯍꯥꯏꯕ ꯀꯗꯤ ꯌꯨꯨ ꯑꯩ ꯁꯝꯇ ꯁꯝꯇꯒꯦ ꯇꯧꯕꯅꯦ ꯑꯦ ꯅꯪ ꯍꯜꯂꯛꯑꯒ ꯑꯩ ꯁꯝ ꯁꯥꯟꯅꯉꯕꯗ ꯂꯩꯕꯤꯌꯨꯀꯣ ꯑꯝꯇ
ꯎꯝ ꯑꯃꯨꯕ ꯑꯃꯨ ꯇꯩꯁꯤꯜꯂꯒꯦ ꯍꯥꯏꯔꯣ
ꯑꯃꯨꯛ ꯑꯗꯗꯤ ꯀꯔꯝ ꯈꯔ ꯇꯧꯏ ꯑꯗꯨꯗꯤ ꯁꯪꯐꯣꯡ ꯈꯛꯇꯪ ꯉꯥꯡ ꯂꯩꯍꯧꯅꯤꯗꯨꯁꯨ
ꯎꯝ
ꯍꯥꯏꯗꯤ ꯑꯩꯈꯣꯏꯅ ꯀꯂꯔ ꯇꯧꯕ ꯇꯩꯔꯁꯨ ꯑꯃ ꯕꯔꯒꯟꯗꯤ ꯇꯩꯔꯁꯨ
ꯍ ꯍꯅꯥꯪ ꯇ ꯗꯣ ꯍ ꯁꯣꯗ
ꯒꯟꯖꯇꯒꯤ ꯑꯗꯨ ꯍꯥꯏꯗꯤ ꯑꯩꯈꯣꯏꯅ ꯑꯃꯨꯛ ꯉꯥꯡꯍꯟꯅꯤꯡꯕꯗꯣ
ꯎꯝ
ꯑꯗꯨꯗ ꯑ ꯀꯌꯥꯝ ꯇꯧꯔꯣ ꯁꯝꯗꯣ ꯑꯩꯅꯕꯨꯠ ꯁꯪꯉꯨꯔ ꯈꯪꯍꯟꯅꯤꯡꯕꯗꯣ ꯀꯩꯅꯣꯒꯨꯝꯕ ꯑꯃ ꯕ꯭ꯂꯤꯆ ꯇꯧꯗ꯭ꯔꯗꯤ ꯌꯥꯗ꯭ꯔꯦꯕꯕ ꯑꯗꯨꯅꯦ ꯑꯗꯨꯅ ꯑꯩꯅ ꯐꯅ ꯉꯥꯡꯍꯟꯅꯤꯡꯕ ꯇꯩꯔꯁꯨ ꯁꯝꯁꯨ ꯆꯨꯕ ꯁꯨꯡꯉꯥꯏ ꯌꯥꯔꯔꯣꯏꯕ ꯐꯥꯡꯈꯣꯡꯕꯨꯗꯤ ꯆꯨꯅꯤꯕ ꯁꯝ ꯑꯅꯧꯕ ꯍꯧꯒꯠꯂꯛꯄꯁꯤꯗꯤ ꯑꯗꯨꯒ ꯍꯥꯟꯅ ꯂꯩꯕ ꯆꯪꯁꯤꯗꯤ ꯆꯨꯕꯗꯣ ꯉꯝꯗ꯭ꯔꯦꯕ ꯃ ꯌꯥꯥꯛ ꯇꯣꯕ꯭ꯂꯦꯠꯅꯦ ꯀꯟꯒꯔ
ꯀꯔꯤ ꯇꯥꯏꯅꯤꯡꯡꯕꯅꯦꯁꯦ ꯁꯝꯗꯣ ꯀꯥꯂꯔꯗꯣ ꯁꯝꯁꯦ ꯀꯦꯟꯈꯤꯕ ꯐꯔꯛꯄꯗ ꯉꯥꯏꯔꯤ ꯄꯃꯨꯕ
ꯍꯣꯏ ꯁꯝ ꯀꯂꯔꯗꯣ ꯁꯝꯁꯦ ꯗ꯭ꯔꯥꯏ ꯗ꯭ꯔꯥꯏ ꯈꯔꯗꯤ ꯑꯣꯏꯕꯅꯦ ꯑꯩ ꯃꯌꯥꯝꯗꯣꯏꯩꯅ ꯊꯟꯖꯛꯑꯅꯤ ꯁꯝꯗ꯭ꯔꯥꯏ ꯑꯣꯏꯔꯒ ꯃꯇꯣꯝ ꯃꯇꯣ ꯑꯃ ꯈꯔ ꯈꯔꯛ ꯂꯧꯛꯈꯠꯂꯛꯄꯤꯕ ꯑꯩꯈꯣꯏ ꯇꯧꯕꯗꯣ ꯑꯗꯨ ꯇꯧꯕꯅꯦꯕ
ꯎꯝ
ꯍ
ꯇꯨꯝꯕ ꯇꯧꯅꯤꯡꯉꯦ ꯐꯦꯟ ꯊꯥꯛ ꯑꯣꯠꯂꯣ ꯊꯛꯑ ꯔꯤꯆꯥꯥꯔꯖ
ꯑꯁ ꯑꯩ ꯑꯩ ꯉꯥ ꯅꯨꯡꯗꯥꯡ ꯐꯣꯟ ꯌꯔꯝꯃꯒ ꯑꯗꯨꯝ ꯍꯤꯞꯄꯝꯕꯅꯤ ꯍꯤꯞꯄꯝꯕꯗꯒꯤ ꯐꯣꯟꯁꯦ ꯑꯗꯨꯝ ꯍꯧꯒꯠꯂꯛꯄꯗ ꯊꯤ ꯐꯪꯗ꯭ꯔꯤꯅꯦꯃꯦꯀꯥꯡꯈꯪꯕ ꯃꯈꯥ ꯇꯥ ꯂꯩꯔꯅꯤꯕ
ꯎ ꯍ
ꯑꯁ ꯑꯩꯅ ꯐꯣꯟꯁꯦ ꯀꯥꯏ ꯆꯛꯁꯪ ꯈ꯭ꯋꯥꯏ ꯆ ꯁꯈ꯭ꯔꯪ ꯀ꯭ꯋꯥꯏꯇꯤ ꯊꯤꯔꯒ ꯀꯥꯡꯥꯟ ꯈꯝꯃ ꯈꯥꯇꯥꯥ ꯂꯩꯣꯏꯔꯅꯦ ꯕꯦꯔꯅꯦ
ꯍꯣꯏ ꯑꯩꯁꯨ ꯑꯗꯨꯝ ꯇꯨꯝꯒꯦ ꯊꯝꯃꯦꯒꯦꯀꯣ
ꯍꯥꯏ ꯍꯥꯏ
ꯎꯝ